ꯑ
ꯔꯣ
ꯅꯨꯡꯉꯥꯏꯔꯤꯕꯣ
ꯅꯨꯡꯉꯥꯏꯌꯦ ꯅꯪ ꯅꯨꯡꯉꯥꯏꯔꯤꯕꯣ
ꯅꯨꯡꯉꯥꯏꯔꯦ ꯀꯃꯥꯏ ꯀꯃꯥꯏꯅ ꯂꯩꯔꯤꯒꯦꯅꯦ ꯎꯅꯗꯕꯁꯨ ꯀꯨꯏꯔꯦꯅ ꯁꯨꯝ ꯐꯣꯟ ꯇꯧꯔꯛꯏꯃꯤꯅꯦ
ꯂꯥꯏꯕꯕꯨ ꯀꯩꯅꯣ ꯆꯥ ꯃꯨꯛ ꯆꯆꯥꯅꯤ ꯃꯨꯛꯇꯨꯝꯅꯤ ꯃꯨꯛꯐꯝꯅꯤ ꯒꯦꯝ ꯈꯔ ꯁꯥꯟꯅꯅꯤ ꯒꯦꯝ ꯅꯨꯡ ꯁꯥꯟꯗ꯭ꯔꯕꯣ
ꯎꯝ ꯁꯥꯟꯅꯗ꯭ꯔꯦ ꯅꯣꯏꯒꯤ ꯄꯔꯤꯈꯥ ꯍꯥꯥ
ꯑꯩꯁꯨ ꯒꯦꯝ ꯀꯌꯥ ꯁꯥꯟꯅꯗ꯭ꯦꯔꯤꯕ ꯑꯗꯨꯗꯤ ꯐꯣꯟꯁꯦꯛꯇ ꯅꯨꯡꯉꯥꯏꯇꯦ
ꯎ ꯅꯣꯏꯒꯤ ꯄꯔꯤꯈꯥ ꯍꯪꯉꯤꯗꯨꯗꯤ ꯀꯃꯥꯏꯅ ꯇꯧꯔꯕ
ꯑꯩꯈꯣꯏꯒꯤ ꯃꯁꯦꯝꯅꯦ ꯃꯁꯦꯝ ꯃꯁꯦꯝ ꯇꯧꯗꯣꯏꯅꯦ
ꯑꯣ
ꯌꯦꯡꯕꯨ ꯍꯧꯖꯤꯛ ꯌꯨꯝꯗ ꯂꯩꯕ꯭ꯔꯣ
ꯌꯨꯝꯗ ꯂꯩꯇꯦ ꯑꯩꯁꯦ ꯁꯤꯗ ꯔꯦꯟꯇ ꯂꯩ ꯑꯗꯨ ꯆꯥꯛ ꯏꯁꯤꯡꯗꯤ ꯆꯥꯕ ꯀꯃꯥꯏꯅ ꯇꯧꯔꯦ
ꯑꯩꯈꯣꯏꯗꯤ ꯑꯩꯣꯏꯗꯤ ꯊꯦꯡ ꯆꯥꯏꯗꯦ ꯎꯝꯗꯤ ꯅꯤꯄꯥꯥꯟ ꯃꯈꯥꯏ ꯃꯥꯄꯜꯒ ꯇꯥꯔꯄꯩ ꯑꯩꯅ ꯉꯥꯡ ꯉꯟꯇꯥ ꯆꯥꯊꯣꯛꯑꯗꯤ ꯇꯨꯝꯅꯤꯡꯉꯛꯑꯦꯅ ꯊꯦꯡꯅ ꯊꯣꯡꯍꯟꯕ
ꯎ ꯀꯩꯀꯩ ꯌꯦꯟꯖꯥꯡꯅ ꯍꯥꯎꯋꯕ
ꯁꯧꯒ꯭ꯔꯤꯅꯤ ꯀꯩꯅꯣ ꯅꯣꯏꯗꯤ ꯀꯅꯥꯅ ꯊꯣꯛꯗꯣꯏꯅꯣ
ꯑꯩꯈꯣꯏꯗꯤ ꯑꯩꯅ ꯊꯣꯡꯉꯗꯣꯏꯅꯦ ꯎꯝ
ꯀꯔꯤ ꯌꯦꯟꯁꯥꯡ ꯇꯧꯗꯒ
ꯀꯥꯡꯍꯧ ꯎꯄ ꯑꯃ ꯉꯧꯔꯒ ꯆꯥꯅꯤ ꯉꯁꯥꯏ ꯍꯋꯥꯏ ꯊꯣꯡꯕꯁꯨ ꯈꯔ ꯂꯩ ꯎ
ꯀꯪꯇꯂꯣ ꯀꯪꯇꯔ
ꯀꯥꯡꯥꯡꯇꯪꯅꯤꯑꯦ
ꯀꯥꯡꯥꯡꯊꯛꯅ ꯐꯅꯤꯗ ꯄꯩꯁꯥ ꯆꯪꯗꯕꯅꯤ
ꯎꯝ ꯑꯁ ꯀꯇꯛꯛꯇ ꯆꯥꯗꯕ ꯀꯨꯏꯔꯦꯗ ꯍꯟꯗꯛ ꯅꯣꯡ ꯅꯤꯅꯤꯗꯤ ꯍꯤꯟꯖꯥꯡ ꯂꯩꯇꯗꯅꯪ ꯈꯔ ꯆꯥꯔꯤ
ꯑꯍꯥꯎꯕ ꯆꯥꯗ꯭ꯔꯕꯣ ꯁꯥꯅꯨ
ꯑꯍꯥꯎꯕꯁꯦ ꯇꯣꯏꯅ ꯆꯥꯗ꯭ꯔꯦ ꯁꯦꯟꯁꯦ ꯄꯥꯏꯗꯕꯗꯤ
ꯁꯖꯥꯎ ꯇꯧꯁꯤꯅꯦ ꯑꯩꯒꯤ ꯐꯥ ꯂꯣꯏꯔꯒ ꯉꯁꯤ ꯅꯣꯡ ꯅꯤꯇ ꯉꯥꯏꯔꯦ
ꯇꯧꯁꯤ ꯌꯥꯏꯌꯦꯦ ꯂꯝ ꯈꯔ ꯀꯣꯏꯗꯦ ꯍꯥꯏꯅꯕꯗ ꯑꯗꯨ ꯀꯔꯤꯝ ꯍꯥꯏꯅꯔꯛꯇ꯭ꯔꯦ
ꯂꯝꯁꯦ ꯀꯩꯅꯣꯗ ꯃꯊꯪ ꯊꯥꯒꯤ ꯍꯧꯔꯛꯄ ꯑꯗꯨꯗꯥꯏ ꯇꯥꯔꯅꯤ ꯍꯟꯗꯛꯀꯤꯗꯤ ꯊꯥꯖꯗ꯭ꯔꯦ ꯃꯤꯗ ꯁꯨꯗ꯭ꯔꯗꯤ ꯅꯨꯡꯉꯥꯏꯇꯦꯕ ꯈꯠꯇ ꯆꯠꯄꯁꯦ
ꯎꯝ ꯍꯣꯏꯅꯦ ꯑꯗꯨ ꯆꯠꯁ ꯆꯠꯁ ꯍꯥꯏꯅꯔꯒ ꯀꯗ ꯆꯠꯇꯕꯗ ꯑꯩꯗꯤ ꯀꯥꯎꯈ꯭ꯔꯕ꯭ꯔꯥꯅ
ꯀꯥꯎꯗ ꯀꯥꯎꯗ ꯑꯦ ꯑꯍꯥꯎꯕ ꯆꯥꯕ ꯀꯣꯏꯕ ꯆꯠꯄꯕ ꯀꯃꯥꯏꯅ ꯀꯥꯎꯗꯣꯏꯅꯣꯅꯦ ꯂꯥꯏꯔꯤꯛ ꯐꯕ ꯀꯩꯗꯧꯕ ꯀꯥꯎ ꯀꯥꯎꯕꯅꯤ
ꯎꯝ
ꯌꯨꯝꯗꯒ ꯆꯠꯇ꯭ꯔꯕꯣꯔꯪꯒꯣꯔꯦꯇ ꯑꯗꯨꯝ ꯂꯩꯔꯕ
ꯌꯨꯝꯗ ꯆꯠꯂꯦ ꯅꯣꯡ ꯐꯥꯗꯣ ꯃꯔꯛ ꯃꯔꯛꯇ ꯊꯕꯛ ꯂꯩꯔꯀꯥꯟꯗ ꯊꯕꯛ ꯂꯩꯇꯔꯤ ꯀꯩꯁꯨ ꯆꯠꯇꯦꯗ
ꯁꯦꯟꯁꯤꯦ ꯄꯥꯏꯗ꯭ꯔꯦꯅꯦ ꯐꯣꯟꯁꯤꯁꯨ ꯌꯥꯗꯕꯅꯤꯅꯦ ꯑꯩꯁꯦ ꯐꯣꯟꯁꯦ ꯃꯃꯥꯏ ꯆꯥꯛꯇꯅ ꯑꯃ ꯁꯤꯟꯒꯦꯅ ꯇꯧꯕꯁꯦ ꯏꯁꯩꯥ ꯄꯥꯏꯗꯗꯅ ꯌꯥꯗꯔꯤꯗꯦ
ꯀꯕ ꯂꯥꯡꯕꯒ ꯆꯠꯇ꯭ꯔꯕꯣ
ꯀꯣꯏꯕ ꯆꯠꯇ꯭ꯔꯦ ꯑꯦꯛꯖꯥꯝ ꯃꯃꯥꯡꯉꯅ ꯑꯦꯛꯖꯥꯝ ꯃꯇꯨꯡꯗꯒꯤꯗꯤ ꯈꯔ ꯍꯧꯔꯅꯤ ꯆꯠꯄ
ꯎꯝ
ꯐꯣꯟꯁꯤꯕꯨ ꯍꯧꯖꯤꯛꯁꯦ ꯐꯣꯟꯁꯤꯕꯨ ꯀꯌꯥꯃꯨꯛ ꯄꯤꯕꯅ ꯌꯥꯒꯦ ꯒꯦꯝ ꯅꯨꯡ ꯁꯥꯟꯅꯕ ꯅꯨꯡꯉꯥꯏꯔ꯭ꯔꯤꯕꯣ
ꯎꯝ ꯊꯣꯏꯗꯣꯛꯄ ꯈꯪꯗꯦꯗ ꯐꯣꯟꯕꯨ ꯑꯗꯨꯝ ꯂꯨꯄꯥ ꯂꯤꯁꯤꯡ ꯀꯨꯟ ꯈꯔ ꯍꯦꯜꯂꯞ ꯇꯧꯕ ꯑꯗꯨꯝ ꯄꯥꯏꯅꯕꯗ ꯑꯗꯨꯝ ꯌꯥꯔꯕꯅꯤꯗ ꯍꯧꯖꯤꯛꯇꯤ
ꯑꯗꯨ ꯁꯦꯀꯦꯟ ꯍꯦꯟ ꯂꯩꯕꯅ ꯐꯕ꯭ꯔꯣ ꯑꯍꯟꯕ ꯂꯩꯕꯅ ꯐꯕ꯭ꯔꯣ
ꯅꯣꯡꯃꯗꯤ ꯑꯍꯟꯕ ꯂꯩꯕꯅ ꯐꯩ
ꯄꯩꯁꯥꯗꯣ ꯅꯤꯐꯨꯃꯨꯛ ꯂꯩꯔꯗꯤꯀꯣ ꯀꯩꯅꯣ ꯂꯩꯁꯤꯔꯥꯅ ꯈꯟꯕ ꯑꯥꯏꯐꯣꯟ ꯑꯣꯏꯅ ꯂꯩꯁꯤꯔꯅ
ꯎꯝ ꯎꯝ
ꯁꯦꯀꯦꯟꯗ ꯂꯩꯕ ꯀꯥ ꯌꯥꯏꯅ
ꯅꯤꯝꯐꯨꯃꯨꯛ ꯂꯩꯔꯗꯤ ꯑꯗꯨꯝ ꯄ꯭ꯔꯣ ꯌꯥꯎꯕ ꯐꯪꯉꯦꯗ
ꯐꯣꯔꯇꯤꯟ ꯐꯣꯔꯇꯤꯟ ꯄ꯭ꯔꯣꯗꯣ ꯑꯗꯨ ꯄꯥꯝꯃꯤꯅꯦ ꯑꯩꯗꯤ ꯑꯍꯨꯝ ꯄꯥꯟꯕꯥꯟꯕꯤꯗ
ꯎꯝ ꯐꯖꯖꯕꯅꯤ
ꯌꯥꯝ ꯑꯄꯤꯛꯄꯁꯨ ꯅꯨꯡꯉꯥꯏꯇꯦꯕ ꯑꯩꯈꯣꯏꯗꯗꯤ ꯑꯄꯤ ꯑꯄꯤꯛꯄꯗ ꯍꯣꯡꯕꯨꯗꯤ ꯍꯣꯡꯉꯦꯕꯣ ꯑꯄꯤꯛꯄꯗ ꯍꯌꯦꯡ ꯅꯨꯡꯉꯥꯏꯔꯛꯑꯣ ꯑꯣꯏꯕꯁꯨ ꯑꯩꯈꯣꯏꯗꯤ ꯒꯦꯝ ꯅꯨꯡ ꯊꯥꯅꯕꯩ ꯁꯤꯖꯤꯟꯅꯕꯅꯤꯀꯣ
ꯑꯣꯏꯌꯦ ꯑꯗꯨꯕꯨꯗꯤ ꯑꯁ ꯒꯌ꯭ꯥꯟ ꯇꯥ ꯑꯁꯥꯜꯂꯛꯇꯔꯦꯗ
ꯀꯗꯧꯔꯦ
ꯐꯣꯏꯗꯧꯗꯤ ꯍꯛꯆꯥꯡ ꯁꯨꯝ ꯏꯅꯝ ꯅꯝꯁꯤꯜꯂꯒ ꯁꯨꯝ ꯃꯄꯥꯟ ꯅꯤꯄꯥꯟ ꯊꯣꯛꯇꯕꯤ ꯂꯩꯕꯁꯤꯗ
ꯑꯦ ꯂꯥꯛꯗꯕꯅꯦ ꯑꯩ ꯑꯩ ꯑꯦꯛꯖꯥꯝ ꯍꯦꯛ ꯂꯣꯏꯕꯒ ꯅꯣꯏꯔꯦꯝꯇ ꯅꯣꯡ ꯅꯤꯅꯤ ꯂꯣꯏꯕ ꯂꯥꯛꯀꯗꯣꯏꯅꯤ ꯑꯍꯧꯕ ꯈꯔ ꯆꯥꯛ ꯑꯍꯥꯎꯕ ꯈꯔ ꯆꯥꯥꯁꯕꯅꯦ ꯄꯩꯁꯥ ꯇꯨꯝꯁꯤꯜꯂꯝꯃꯣꯝꯅꯦ
ꯆꯥꯖꯥꯔꯥꯁꯦ ꯑꯩꯗꯤ ꯀꯦꯄꯤꯛꯒꯨꯝꯕ ꯈꯔ ꯆꯠꯅꯤꯡꯕꯅꯤꯅꯦ ꯑꯗꯨ ꯈꯔ ꯆꯤꯡ ꯃꯥꯟꯒꯨꯝꯕ ꯊꯥꯏꯅꯒꯤ ꯂꯩ
ꯀꯦꯝꯄꯤꯡ ꯀꯦꯝꯄꯤꯡ ꯆꯠꯄ ꯍꯥꯏꯁꯤꯗꯤ ꯇꯦꯜ ꯂꯩꯇ ꯌꯥꯔꯣꯏꯌꯦ
ꯇꯤꯟꯗꯣ ꯑꯗꯨꯝ ꯋꯥꯏꯕ ꯌꯥꯅꯔꯕꯅꯤꯗ ꯍꯧꯖꯤꯛꯇꯤ
ꯋꯥꯏꯐꯝ ꯂꯣꯏ ꯊꯝꯅꯔꯕ ꯏꯟꯇꯔꯄ꯭ꯔꯥꯏꯖꯦꯁꯇ
ꯊꯝꯅꯔꯕꯅꯦ ꯂꯨꯄꯥ ꯆꯥꯝꯃ ꯑꯃ ꯆꯥꯝ ꯌꯥꯡꯈꯩ ꯑꯗꯨꯃꯥꯏꯅ ꯄꯤꯅꯔꯒ ꯋꯥꯏꯅꯕ ꯌꯥꯕꯅꯦ ꯑꯗꯨ
ꯑꯗꯨꯗꯤ ꯌꯥꯏꯍꯦ ꯑꯗꯨꯗꯤ ꯆꯠꯂꯨ ꯌꯥꯏꯅꯦ ꯀꯦꯝꯄꯤꯡ ꯆꯠꯄ ꯍꯥꯏꯁꯦ ꯄꯩꯁꯥꯅꯤ ꯄꯩꯁꯥ ꯩꯄꯩꯁꯥ ꯂꯩꯔꯀꯥꯟꯗ ꯈꯟꯅꯁꯤꯗꯣ
ꯑꯗꯨꯝ ꯆꯥꯛ ꯆꯥꯅꯕꯒꯤ ꯃꯥꯟ ꯃꯥꯟꯅꯕ ꯄꯣꯠꯅꯤꯗ ꯆꯥꯛ ꯆꯥꯅꯕꯗꯨꯗ ꯍꯦꯛ ꯅꯨꯃꯤꯗꯥꯡꯗ ꯆꯥꯅꯕꯒꯤ ꯄꯣꯠ ꯆꯩꯩ ꯈꯔ
ꯑꯗꯨꯗꯤ ꯆꯠꯇꯣꯕꯅꯦ ꯑꯗꯨꯗꯤ ꯃꯊꯪ ꯊꯥ ꯍꯧꯔꯛꯄꯗ ꯁꯣꯏꯗ꯭ꯔꯝꯅꯤ ꯑꯗꯨ
ꯑꯝꯇꯪ ꯆꯠꯁꯤꯜꯂꯒꯗꯤ
ꯑꯩꯈꯣꯏ ꯑꯩꯈꯣꯏ ꯁꯤꯗꯁꯨꯕꯨ ꯉꯥ ꯑꯉꯥꯡ ꯑꯃ ꯂꯨꯍꯣꯡꯕꯅꯦꯕ
ꯎꯝ
ꯑꯩꯈꯣꯏꯒꯤ ꯈꯔ ꯃꯈꯥꯅꯦ ꯑꯩꯈꯣꯏꯒꯗꯤ ꯕꯥꯇꯣꯟ ꯑꯃ ꯇꯧꯅꯗꯦ ꯑꯗꯣ ꯃꯥꯏ ꯂꯨꯍꯣꯡꯕ ꯈꯤꯕ ꯑꯉꯥꯡ ꯈꯔ ꯍꯜꯂꯛꯄꯗ ꯄꯥꯏꯁꯜꯂꯨꯨ ꯈꯪꯗꯦ ꯒꯥꯔꯤ ꯑꯦꯛꯁꯤꯗꯦꯟ ꯇꯧꯋꯦꯅ
ꯀꯗꯥꯏꯇ
ꯂꯥꯞꯄꯦ ꯃꯣꯏ ꯂꯝꯗꯣ ꯌꯥꯝ ꯊꯤ ꯂꯥꯞ
ꯅꯠꯇꯦ ꯃꯣꯏꯅ ꯇꯧꯔꯤ ꯃꯐꯝꯗꯣ
ꯃꯣꯏꯔꯥꯡꯗ
ꯎꯝ ꯁꯣꯛꯄ ꯄꯟꯕ ꯌꯥꯎꯅꯕ꯭ꯔꯣ
ꯈꯔ ꯁꯣꯛꯑꯦ ꯌꯥꯝ ꯀꯟꯅ ꯁꯣꯛꯄꯗꯤ ꯌꯥꯎꯗꯕ ꯃꯥꯜꯂꯦ ꯒꯥꯔꯤꯗꯤ ꯒꯥꯔꯤꯗꯤ ꯈꯔ ꯁꯣꯛ ꯃꯥꯥꯟ
ꯇꯣꯟꯗ
ꯃꯣꯏ ꯃꯇꯣꯝꯇꯗꯗꯤ ꯈꯪꯗ꯭ꯔꯦ ꯃꯣꯏ ꯍꯜꯂꯛꯄꯗ ꯊꯦꯡꯅꯕꯅꯦꯕꯀꯣ ꯍꯥꯏꯗꯤ ꯗꯣꯛ ꯇꯔꯗꯩ ꯍꯜꯂꯛꯄꯗ ꯗꯣꯛꯇꯔ ꯄꯨꯈꯠꯂꯨꯔꯒ ꯍꯜꯂꯛꯄꯗ ꯉꯁꯤ ꯍꯜꯂꯛꯑꯦꯕ ꯂꯨꯍꯣꯡꯕꯅ ꯉꯔꯥꯡ
ꯎꯝ
ꯑꯗꯨ ꯌꯥꯝ ꯀꯟꯗꯤ ꯁꯣꯛꯇꯧ ꯃꯥꯅꯤ ꯒꯥꯔꯤꯗꯤ ꯈꯔ ꯁꯣꯛꯑꯦ ꯍꯥꯏꯕ ꯀꯩꯅꯣꯝ ꯍꯥꯏ ꯈꯔ ꯅꯩꯔꯨꯔꯖꯥꯠꯅꯤ ꯃꯣꯏꯗꯤ
ꯎꯝ
ꯃꯤꯒꯤ ꯒꯥꯔꯤ ꯋꯥꯔ ꯊꯧꯕꯁꯦ ꯕꯦꯔꯥꯅꯤꯅꯤ
ꯃꯥꯅꯤꯅꯦ
ꯉꯝꯖꯔꯒꯅ ꯑꯩꯒꯤ ꯊꯧꯒꯤꯝ ꯐꯕ ꯃꯤꯉꯣꯟꯗꯩ ꯋꯥꯏ ꯀꯥꯏꯕ ꯊꯣꯛꯄ ꯀꯩꯗꯧꯕ ꯁꯣꯏꯕꯗꯤ ꯇꯧ ꯉꯝꯗꯦꯗꯅ
ꯎꯝ ꯅꯣꯏ ꯑꯦꯟꯖꯥꯝꯗꯣ ꯍꯪꯆꯤꯠ ꯅꯠꯇ꯭ꯔꯣ
ꯃꯥꯅꯦ ꯍ ꯍꯪꯆꯤꯠ ꯅꯠꯇꯦꯍꯦ ꯃ ꯃꯁꯦꯝꯅꯦ
ꯗꯦꯠ ꯇ꯭ꯋꯦꯟꯇꯤ ꯋꯥꯟ ꯍꯥꯏꯗꯥꯏꯅꯦ
ꯇ꯭ꯋꯦꯟꯇꯤ ꯋꯥꯟꯅꯤ ꯀꯩꯅꯣ ꯉꯁꯤ ꯑꯩꯠꯇꯤꯟꯅꯤ
ꯑꯣ ꯑꯩ ꯉꯁꯤ ꯅꯖꯤꯡꯒꯤ ꯚꯥꯇ ꯂꯩꯕ
ꯈꯪꯒꯦ ꯇ ꯄꯁꯨ ꯗꯤ ꯋꯥꯏꯅꯤ ꯍꯦꯜꯂ ꯏ ꯄꯁꯦ
ꯑꯣ
ꯏꯟꯁꯥꯡ ꯍꯥꯞꯄꯁꯨ ꯆꯥꯗ ꯇꯦ ꯍꯥꯟꯅ ꯇꯨꯔꯦ ꯂꯩꯀꯥꯟꯗꯗꯤ ꯆꯥꯕꯅꯤ ꯌꯨꯝꯗꯗꯤ ꯑꯍꯥꯎꯕ ꯉꯥꯛꯇ ꯉꯥꯏꯗꯅ ꯑꯍꯥꯎꯕ ꯈꯪꯗ꯭ꯔꯦ ꯇꯩꯁꯦ
ꯍꯛꯆꯥꯡ ꯍꯥꯏꯁꯦ ꯑꯁ ꯍꯛꯆꯥꯡꯁꯤꯁꯨ ꯈꯔ ꯊꯥꯒꯠꯂꯦꯅ ꯇꯧꯕꯅꯦ ꯑꯃꯨꯛ ꯄꯥꯊꯔꯛꯦꯅ ꯇꯧꯔꯤꯁꯦ
ꯆꯥꯕꯣ ꯑꯂꯋꯥ
ꯆꯥꯕ ꯈꯔ ꯋꯥꯠꯂꯦ ꯍꯟꯗꯛꯁꯦ
ꯅꯪ ꯂꯝꯖꯦꯟꯒꯦꯟ ꯆꯦꯟꯗ꯭ꯔꯕꯣ
ꯂꯝꯖꯦꯟ ꯆꯦꯜꯂꯤꯌꯦ ꯑꯌꯨꯛ ꯅꯨꯡꯊꯤꯟ ꯄꯥꯔ ꯆꯦꯟꯕ ꯑꯗꯣ ꯍꯛꯆꯥꯡꯗꯣ ꯋꯥꯕ ꯆꯥꯕꯅ ꯌꯥꯗꯕ ꯇꯧꯁꯜꯂꯛꯄ
ꯄ꯭ꯔꯣꯇꯤꯟ ꯄ꯭ꯔꯣꯇꯤꯟ ꯆꯥꯗ ꯌꯥꯔꯣꯏꯅꯦ ꯒꯦꯅꯔꯗꯤ ꯂꯩ꯭ꯔꯣ
ꯅ ꯈꯔ ꯂꯩ
ꯂꯐꯨ ꯑꯣꯏ ꯒꯦꯅꯔ ꯆꯥꯎꯅꯤ ꯄꯤꯅꯔꯕ ꯇꯔꯝ ꯂꯩꯔꯒ ꯄꯕꯤꯤꯅꯔ ꯕꯇꯔ ꯑꯗꯨꯝ ꯈꯔ ꯆꯥꯔꯣ
ꯑꯗꯨꯒꯨꯝꯕꯕꯨꯗꯤ ꯈꯔ ꯆꯥꯏꯗ ꯑꯗꯨꯗ ꯆꯥꯛꯇꯣ ꯗꯥꯛꯇꯣ ꯍꯦꯟꯖꯥꯡ ꯔꯥꯗꯣ ꯍꯥꯏꯗꯤ ꯁꯥ ꯅꯨꯡ ꯉꯥꯛꯇ ꯆꯥꯕꯩ ꯅꯠꯇꯕ ꯏꯟꯖꯥꯡꯗꯣ ꯆꯝꯊꯣꯡ ꯇꯥ ꯊꯣꯡꯉꯁꯨ ꯈꯤꯇꯪ ꯉꯥꯔꯧ ꯨꯔꯧ ꯌꯥꯎꯋꯤꯗꯅ ꯌꯨꯝꯗꯅ
ꯑꯗꯣ ꯏꯟꯖꯥꯡ ꯏꯟꯖꯥꯡ ꯉꯥꯔꯧ ꯌꯥꯎꯗꯗꯤ ꯉꯥꯗꯤ ꯀꯩꯅꯣ ꯊꯥꯎꯗꯤ ꯌꯥꯝ ꯆꯪꯕꯅꯤ ꯆꯪꯕ꯭ꯔꯣ
ꯆꯪꯉꯦ
ꯊꯥꯎ ꯉꯥ ꯌꯥꯎꯔꯕꯗꯤ ꯊꯥꯎ ꯆꯪꯗꯕꯀꯣ
ꯎꯝ ꯑꯩ ꯊꯥꯎ ꯅꯨꯡꯁꯨ ꯌꯥꯝ ꯆꯥꯅꯤꯡꯗꯕ ꯁꯥꯕꯅꯤꯅ
ꯅꯨꯡꯗꯥꯡ
ꯁꯥꯗ꯭ꯔꯣ ꯑꯗꯨꯗꯗꯤ
ꯀꯩꯅꯣꯅꯦ ꯍꯦ ꯂꯝ ꯂꯥꯞꯅꯕ ꯅꯠꯇꯦꯅ ꯂꯩꯖꯦ
ꯑꯩꯈꯣꯏ ꯁꯤꯗꯅ ꯈꯔ ꯍꯦꯟꯕ ꯇꯥꯏꯞ ꯑꯃꯁꯨ ꯇꯧꯋꯦꯕꯥ
ꯑꯗꯨ ꯅꯪ ꯅꯪꯒꯤꯗꯨꯗꯤ ꯁꯥꯅꯤꯌꯦ ꯍꯥꯏꯗꯤ ꯅꯨꯡꯁꯥꯅ ꯗꯥꯏꯔꯦꯛ ꯌꯩꯕꯅꯤꯅꯀꯣ
ꯎꯝ ꯏꯪꯊꯝꯊꯥꯗꯗꯤ ꯑꯃꯨꯛ ꯅꯨꯡꯉꯥꯏꯈꯤꯗꯣꯏꯕ
ꯅꯨꯡꯉꯥꯏ ꯅꯨꯡꯉꯥꯏ ꯅꯨꯡ ꯅꯨꯡꯗꯥꯡ ꯀꯁꯦ ꯑꯗꯨꯝꯨ ꯂꯨꯝ ꯂꯨꯝꯐꯨ ꯂꯩꯕ
ꯍꯣꯏ ꯆ ꯆꯦꯛ ꯑꯣꯏꯕꯒꯤ ꯀꯣ ꯀꯩꯅꯣ ꯁꯨꯝ ꯀꯩꯅꯣ ꯇꯧꯁꯤꯜꯍꯧꯔꯒ ꯇꯧꯕꯤꯗꯣ ꯑꯗꯨ ꯇꯧꯅꯦꯅ ꯑꯩꯅ ꯍꯣꯡꯇꯣꯛꯇ꯭ꯔꯕ ꯀꯥꯁꯤꯁꯨ ꯀꯥꯕꯗ ꯁꯣꯝ ꯅꯥꯀꯟꯗ ꯍꯥꯡꯕꯅꯤ
ꯍꯗ ꯅꯣꯏꯗ ꯅꯣꯏꯁꯤꯗꯤ ꯀꯥ ꯕ꯭ꯔꯥꯁꯨ ꯍꯣꯡꯉꯤ ꯌꯥꯏꯗ ꯅꯪ ꯂꯩꯇꯗꯅ ꯑꯩꯁꯨ ꯈꯪꯗꯦ ꯈꯔꯦ ꯈꯔ ꯂꯥꯛꯄ꯭ꯔꯣ
ꯌꯥꯏꯗ ꯌꯥꯕꯗꯤ
ꯀꯥ ꯃꯌꯥꯝ ꯀꯥ ꯃꯌꯥꯝ ꯁꯥꯒꯠꯍꯧꯔꯤꯗꯥꯏꯅꯦ
ꯁꯥꯒꯠꯍꯧꯕ ꯑꯗꯨꯝ ꯃꯤ ꯀꯩꯁꯨ ꯂꯩꯇꯦꯗ ꯍꯧꯖꯤꯛ ꯂꯩꯔꯤꯁꯤꯕ ꯃꯤ ꯂꯩꯇꯦꯕ ꯀꯩꯁꯨ
ꯀꯩꯅꯣ ꯂꯩꯕ ꯌꯥꯎꯕ꯭ꯔꯣ ꯐꯦꯃꯤꯂꯤ ꯂꯩꯕ ꯌꯥꯎꯕ꯭ꯔꯣ
ꯌꯥꯎꯗꯦ ꯐꯦꯃꯤꯂꯤ ꯂꯩꯕ ꯌꯥꯗꯦ ꯅꯨꯄꯤ ꯂꯩꯕ ꯌꯥꯗꯦ
ꯅꯣꯏꯁ ꯅꯥꯀꯟꯗꯤ ꯂꯣꯏꯁꯟ ꯭ꯌꯥꯟꯃꯤꯦꯟ ꯇꯥꯗꯦꯗꯣ ꯍꯥꯟꯅ ꯑꯗꯨꯗꯤ
ꯎꯝ ꯀꯥꯁꯨ ꯀꯥꯕꯨꯗꯤ ꯅꯨꯡꯉꯥꯏꯕ ꯁꯦꯟꯁꯨ ꯇꯥꯡꯉꯤꯗꯅ ꯏꯁꯤꯡꯁꯨ ꯅꯨꯡꯉꯥꯏꯇꯕꯅꯤꯅ ꯑꯩꯅ
ꯅꯣꯏ ꯍꯧꯖꯤꯛ ꯂꯩꯗꯨꯗꯤ ꯏꯁꯤꯡ ꯃꯥꯏꯁꯤꯡꯗꯤ ꯀꯃꯥꯏꯅ ꯇꯧꯏꯤ
ꯁꯤꯨꯝꯗꯤ ꯋꯥꯇꯕꯤꯅꯦ
ꯑꯗꯨꯝ ꯄꯤꯊꯔꯦꯑꯦ
ꯏꯁꯤꯡ ꯈꯪꯗꯦ ꯃꯣꯏ ꯑꯗꯨꯝ ꯆꯤꯡꯈꯠꯂꯤ ꯑꯣꯏꯔꯝꯒꯅꯤ ꯏꯁꯤꯡꯗꯤꯁꯨ ꯑꯗꯨꯝ ꯇꯥꯔ ꯂꯩꯕ
ꯎꯝ
ꯃꯣꯏ ꯑꯣꯇꯣ ꯍꯥꯞꯄ꯭ꯔꯥ ꯈꯪꯗꯦ ꯇꯣꯂꯨ ꯇꯧꯔꯒ ꯑꯗꯨꯝ
ꯃꯈꯥꯗ ꯀꯩꯅꯣꯒꯨꯝ ꯑꯃ ꯂꯩꯔꯝꯒꯅꯤ ꯇꯦꯡꯀꯤ ꯑꯆꯧꯕ ꯑꯃ ꯂꯩꯔꯝꯒꯅꯤ
ꯂꯩꯌꯦ ꯑꯗꯨꯕꯨꯗꯤ ꯑꯗꯣ ꯇꯣꯂꯨꯅ ꯍꯥꯞꯄꯅꯦꯕ
ꯀꯩꯅꯣ ꯇꯧꯕꯅꯦ ꯃꯣꯏꯗ ꯋꯥꯇꯔ ꯁꯄ꯭ꯂꯥꯏꯗ ꯏꯁꯤꯡ ꯅꯥꯀꯥꯟꯗ ꯃꯈꯥ ꯊꯥꯗꯔꯒꯣ ꯀꯩꯅꯣ ꯇꯧꯀꯥꯟꯗ ꯁꯨꯝ ꯆꯤꯡꯈꯠꯇꯅꯤ
ꯍꯣꯏ ꯑꯗꯨꯃꯥꯏꯅ ꯑꯣꯏꯕ ꯃꯥꯂꯦ
ꯈꯪꯗꯦ ꯇꯧꯔꯤ ꯑꯦꯛꯖꯥꯝꯁꯦ ꯑꯦꯛꯖꯥꯝꯁꯦ ꯂꯣꯏꯈ꯭ꯔꯗꯤꯀꯣ ꯑꯁ ꯋꯥꯈꯟꯁꯦ ꯈꯔ ꯅꯨꯡꯉꯥꯏꯔꯅꯤꯍꯦ ꯑꯦꯛꯖꯥꯝ ꯂꯣꯏꯁꯟꯕꯗ ꯋꯥꯈꯟꯁꯦ ꯅꯨꯡꯉꯥꯏꯕꯐꯝ ꯈꯪꯗ꯭ꯔꯦ ꯇꯧꯁꯦ
ꯄꯣꯊꯥꯞꯐꯝꯝ ꯈꯪꯗꯕꯤꯗ
ꯍꯣꯏ ꯍꯣꯏ ꯑꯁ ꯋꯥꯔꯦ ꯐꯖꯅ ꯅꯪ ꯀꯩꯅꯣꯝꯃ ꯑꯩ ꯀꯩꯅꯣꯝꯃ ꯍꯥꯏꯒꯦ ꯇꯧꯔꯝꯃꯩ ꯀꯥꯎꯔꯦꯅꯦ ꯍꯧꯖꯤꯛꯇ ꯑꯕꯕ ꯕꯣꯟ ꯉꯁꯤ ꯕꯣꯟ ꯌꯦꯡꯉꯣꯏꯗ꯭ꯔꯣ
ꯉꯁꯤ ꯌꯦꯡꯉꯔꯣꯏ ꯍꯛꯆꯥꯡ ꯀꯨꯏꯔꯦ ꯇꯨꯝꯃꯛꯇꯕ ꯉꯁꯤꯗꯤ ꯈꯔ ꯆꯨꯝꯒꯦꯗꯧ
ꯅꯅꯥ ꯑꯊꯦꯡꯕꯁꯨ ꯌꯦꯡꯕ꯭ꯔꯣꯅ
ꯌꯦꯡꯉꯦ ꯂꯣꯏꯕꯨꯡ ꯌꯦ
ꯑ ꯇꯨꯡꯉꯃꯣꯏꯍꯤꯡꯗꯤ
ꯑ ꯑꯗꯣ ꯑꯩꯁꯨ ꯑꯌꯨꯛꯇꯣ ꯉꯟ ꯉꯟꯅ ꯍꯧꯒꯠꯄ ꯍꯥꯟꯅ ꯍꯧꯒꯠꯈꯤꯕꯒꯤ ꯑꯗꯨꯝ ꯊꯦꯡꯅ ꯇꯨꯝꯁꯤꯟꯕ ꯌꯥꯗꯕ ꯃꯇꯣꯟꯗ ꯃꯤꯈꯛ ꯊꯣꯔꯛꯄꯤꯔꯣ
ꯇꯧꯕꯅꯤ ꯇꯧꯕꯅꯤ ꯑꯗꯣ ꯍꯥꯏꯐꯦꯠ ꯄꯨꯡꯅꯤ ꯅꯤꯄꯥꯥꯟ ꯃꯥꯄꯜ ꯇꯥꯕ ꯑꯗꯨꯋꯥꯏꯗ ꯑꯃꯨꯛ ꯇꯨꯝꯅꯤꯡꯉꯛꯄꯅꯦ ꯑꯗꯨꯃꯥꯏꯅ ꯇꯧꯕꯗꯣ
ꯎꯝ ꯌꯥꯝ ꯍꯛꯆꯥꯡ ꯌꯥꯝ ꯆꯣꯛꯊꯕꯗ
ꯅꯨꯡꯗꯥꯡ ꯇꯨꯝꯗꯕꯁꯦ ꯁꯣꯛꯄꯅꯤꯗ ꯆꯥꯗꯕꯩꯗꯤ ꯇꯨꯝꯗꯕꯅꯦ ꯊꯣꯛꯄꯅꯤ
ꯎꯝ ꯑꯗꯨꯝ ꯅꯝꯖꯜꯅ ꯂꯩꯕꯒꯤ ꯇꯥꯏꯞꯇ ꯑꯗꯨꯝ ꯇꯧ ꯂꯩꯔ
ꯁꯨꯡꯥꯏ ꯁꯨꯡꯉꯥꯏꯅꯤꯡ ꯍꯥꯏꯩꯅꯤꯡꯗꯕꯤꯗ
ꯍꯣꯏ ꯇꯨꯝꯃꯦ ꯇꯨꯝꯃꯝ ꯈꯪꯗꯕꯤ ꯍꯤꯞꯆꯜꯂꯒ ꯇꯨꯝꯃꯣꯁꯨ ꯌꯥꯗꯕꯤꯗꯤ ꯇꯧꯕꯤꯗꯣ ꯑꯗꯨꯝ ꯇꯣꯔꯤꯕ
ꯅꯨꯡꯊꯤꯟ ꯅꯨꯡꯊꯤꯟ ꯑꯣꯏꯅ ꯈꯔꯒꯠ ꯇꯝꯃꯣ ꯅꯨꯡꯗꯥꯡ ꯌꯦꯡꯒꯦꯗꯤ
ꯀꯩꯀꯩ ꯏꯟꯁꯥꯡꯅ ꯀꯥꯎꯔꯤ ꯐ ꯍꯧꯖꯤ ꯀꯥꯟꯗꯦ
ꯍꯧꯖꯤꯛꯇꯤ ꯁꯒ꯭ꯔꯤ ꯆꯝꯅꯥ ꯍꯥꯏꯔꯒꯅ ꯁꯧꯒꯔꯤ ꯌꯥꯛꯅ ꯍꯥꯏꯔꯒꯗꯤ ꯃꯌꯥꯝ ꯂꯩꯈ꯭ꯔꯦ ꯑꯗꯣ ꯀꯩꯅꯣ ꯇꯧꯔꯣ ꯑ ꯑ ꯐꯔꯦ ꯑꯩ ꯊꯕꯛ ꯑꯃ ꯂꯥꯛꯑꯦ ꯑꯃꯝꯇ ꯆꯠꯂꯨꯈꯤꯒꯦ ꯀꯣꯟꯅ ꯑꯃꯨꯛ ꯐꯥꯎꯅꯔꯁꯦ
ꯇꯧꯔꯣ ꯇꯧꯔꯣ ꯑꯩ ꯀꯣꯟꯗ ꯇꯧꯔꯛꯑꯒꯦ ꯑꯗꯨꯗꯤ ꯊꯝꯃꯒꯦ
ꯍ ꯍꯣꯏ ꯊꯝꯃꯣ ꯊꯝꯃꯦ